ꯑꯐ
ꯅꯪ ꯅꯪꯁꯤ ꯌꯥꯝ ꯀꯩꯅꯣ ꯇꯧꯋꯦꯅꯦ
ꯍꯦ ꯑꯩ ꯑꯩꯗꯤ ꯅꯠꯇꯦ ꯅꯪꯅꯅꯦ
ꯑꯪꯦ ꯅꯆꯤꯟꯦ
ꯌꯥꯝ ꯀꯜꯂꯦ ꯍꯧꯖꯤꯛꯀꯤꯗꯣ
ꯀꯔꯤ ꯀꯟꯕ ꯍꯥꯡꯒ꯭ꯔꯤ ꯑꯦꯁ
ꯈꯪꯅꯗꯦ ꯍꯥꯏꯔꯛꯔꯕꯗꯣ ꯏꯁ
ꯏꯖꯨꯔꯥ
ꯀꯤꯗꯧ ꯃꯥꯟꯕ꯭ꯔꯣ ꯑꯩꯁꯦ
ꯁꯤ ꯍꯌꯦꯡꯉꯣ ꯍꯌꯦꯡꯉꯣ ꯅꯪ ꯐꯖꯅ ꯐꯨꯕꯤꯒꯦ ꯍꯥꯏꯁꯤꯅꯤ
ꯑꯩ ꯃꯨꯐꯨꯗꯣꯏꯕ
ꯍ
ꯍꯥ
ꯦ ꯐꯨꯕꯤꯒꯕ
ꯅꯪꯅ ꯑꯩꯕꯨ ꯄꯨꯗꯣꯏꯕ
ꯎꯝ
ꯑꯗꯨ ꯑꯩ ꯑꯩꯕꯨ ꯐꯨꯗꯕ ꯀꯩ ꯍꯥꯏꯁꯤꯔꯥ ꯑꯩꯕꯨ ꯐꯨꯒꯗꯧꯕ ꯌꯨꯝꯗ ꯑꯩ ꯂꯥꯛꯀ ꯇꯧ ꯋꯥ
ꯑꯩꯅ ꯑꯃꯨꯠ ꯂꯥꯛꯑꯣ ꯍꯥꯏꯗꯤꯅ
ꯑꯗꯨ ꯑꯩ ꯂꯥꯛꯑꯣꯏꯅ ꯑꯗꯨ ꯄꯨꯨꯗꯨꯁꯨ ꯐꯪꯉꯣꯏ
ꯐꯥꯔꯒ ꯐꯒꯦ
ꯐꯥꯔꯒ ꯐꯣꯡꯒꯦ ꯍꯥꯏꯔꯣ
ꯎꯝ
ꯎꯝ ꯆꯥꯅꯤ ꯅꯪꯒꯤꯁꯨ
ꯇꯧꯅꯦ
ꯎꯝ
ꯑꯗꯣ ꯑꯗꯨꯀꯣ
ꯎꯝ
ꯑꯦ ꯅꯪ ꯇꯨꯝꯅꯤꯡꯉꯕꯣ
ꯎꯝ
ꯊꯦꯡꯅꯗ
ꯇ ꯃꯤꯦꯟ ꯆꯗ
ꯅꯪꯒꯤ ꯈꯣꯟꯁꯨ ꯇꯣꯡꯉꯥꯟꯈ꯭ꯔꯦ ꯍꯧꯖꯤꯛꯇꯤ ꯉꯁꯥꯏꯗꯤ ꯌꯥꯝ ꯀꯜꯂꯒ ꯅꯣꯛꯑꯒ ꯍꯤ ꯀꯠꯂꯒ ꯇꯧꯕꯗꯣ ꯍꯧꯖꯤꯛꯇꯤ
ꯑ ꯍ
ꯍꯌꯦꯡꯗꯤ ꯂꯥꯎ ꯑꯃꯣꯠ ꯆꯠꯀꯅꯤ
ꯍꯣꯏ ꯆꯠꯇ꯭ꯔꯗꯤ
ꯀꯔꯤ ꯆꯥꯛ ꯄꯨꯗꯕꯤꯅ ꯑꯃꯨꯛ ꯆꯠꯀꯅꯤ
ꯑꯁ ꯆꯥꯛ ꯂꯧꯗ ꯆꯥꯛ ꯆꯥꯕꯗ ꯑꯩꯗꯤ ꯍꯩꯅꯗꯦꯕ ꯑꯁꯇ ꯐꯜꯣ
ꯒꯦꯁꯇ꯭ꯔꯤꯛ ꯒꯦꯁꯇ꯭ꯔꯤꯛ ꯌꯥꯝ ꯀꯟꯒꯅꯤꯀꯣ ꯅꯪꯒꯤ
ꯍꯣꯏ ꯍꯥꯟꯗꯒꯤ ꯀꯜꯂꯒ ꯂꯩꯔꯕꯅꯦ ꯍꯥꯟꯅꯗꯒꯤ ꯑꯗꯨꯝ ꯀꯜꯂꯒ ꯂꯩꯔꯕꯅꯦ ꯃꯥꯒꯤ ꯏꯁꯇ꯭ꯔꯤꯛꯇꯤ
ꯑꯥ ꯐꯖꯅ ꯆꯥꯛ ꯆꯥꯗꯕꯤꯒꯤꯅꯦ
ꯅꯠꯇꯦ
ꯍꯁ ꯑꯩꯒꯤ ꯃꯤꯠꯁꯦ ꯌꯥꯗ꯭ꯔꯦ ꯉꯁꯤꯁꯦ
ꯏꯅꯤꯡꯁ ꯔꯦꯀꯣ ꯐꯣꯟ ꯕꯦꯇ꯭ꯔꯤ ꯀꯌꯥ ꯂꯩꯒꯦ ꯑꯃꯒ
ꯌꯥꯝꯅꯨꯡꯑꯦ
ꯌꯥꯝ ꯂꯩꯕ꯭ꯔꯥ
ꯐꯣ ꯆꯔꯆ ꯇꯧꯕ ꯉꯝꯗ꯭ꯔꯦꯅ ꯁꯥꯡꯗ꯭ꯔꯦ ꯑꯩꯗꯤ ꯅꯨꯡꯗꯥꯡꯗ ꯈꯛꯇꯅꯦ ꯆꯔꯁ ꯇꯧꯗꯣ ꯐ
ꯉꯁꯤꯗꯤ ꯇꯥꯎ ꯍꯜꯂꯣꯏꯦ
ꯀꯩꯒꯤ
ꯇꯧꯕ ꯌꯥꯔꯣꯏ ꯍꯥꯏꯗꯤ ꯇꯧꯕ ꯌꯥꯔꯣꯏ ꯋꯥ ꯀꯟ ꯉꯥꯡꯒꯅꯨ
ꯑꯦ ꯅꯣꯛꯅꯤꯡꯉꯍꯦ
ꯅꯣꯡꯅ
ꯑꯣ ꯍ
ꯅꯣꯛꯑꯣ ꯑꯩꯁ ꯑꯩꯅ ꯇꯥꯛꯄ ꯃꯑꯣꯡꯗ ꯅꯣꯛꯄ ꯁꯥꯏꯅꯦ
ꯍ
ꯏ ꯌꯥꯔꯦꯀꯣ ꯋꯥꯟ ꯊꯥꯎꯖꯟꯅꯤꯅ
ꯑꯁꯦꯡꯕ ꯉꯁꯤꯗꯤ ꯆꯔꯁ ꯇꯧꯗꯕꯤꯗ ꯊꯝꯃꯣ
ꯆꯔꯆ ꯇꯧꯗ꯭ꯔꯗꯤ ꯍꯌꯦꯡ ꯑꯌꯨꯛꯇ ꯄꯥꯏꯅꯕ ꯂꯩꯔꯣꯏ ꯑꯌꯨꯛꯇ ꯑꯩ ꯍꯧꯒꯠꯂꯝꯗꯥ ꯍꯧꯒꯠꯂꯀꯥꯟꯗ ꯎꯝ ꯑꯩꯒꯤ ꯕꯦꯇ꯭ꯔꯤꯗꯨ ꯐꯨꯜ ꯑꯣꯏꯗ꯭ꯔꯗꯤ
ꯅꯪ ꯁꯤꯗꯤ ꯑꯉꯛꯄꯅꯦ
ꯀꯔꯤ
ꯅꯪ ꯀꯗꯕ ꯕꯤꯔꯥꯅꯤ
ꯀꯩꯒꯤ
ꯎꯝ ꯑꯗꯨꯗ ꯑ ꯌꯨꯛꯇ ꯍꯧꯒꯜꯂꯒ ꯕꯦꯇ꯭ꯔꯤ ꯄꯥꯏꯅꯤꯡꯉꯥꯏ ꯂꯩꯇ꯭ꯔꯗꯤ ꯍꯥꯏꯔꯤꯗꯣ ꯑꯉꯥꯡ ꯃꯆꯥ ꯃꯥꯜꯂꯦ
ꯎꯝ ꯅꯪꯁꯨ ꯑꯗꯨ ꯑꯣꯏꯔꯕꯅꯤꯗ
ꯏꯁ
ꯅꯪ ꯍꯧꯒꯠꯇ꯭ꯔꯤ ꯍꯧꯒꯠꯇ꯭ꯔꯤ ꯑꯗ ꯑ ꯀꯩꯅꯣ ꯐꯨꯜ ꯆꯔꯆ ꯇꯧꯔ ꯐꯨꯜ ꯇꯧꯍꯜꯂꯒ ꯇꯨꯝꯔ ꯂꯩꯗꯧ ꯃꯥꯜꯂꯦ ꯅꯁꯨ
ꯇꯧꯗꯦ ꯇꯧꯗꯦ ꯑꯗꯨꯃꯥꯏꯅꯗꯤ
ꯑꯦ
ꯌꯥꯝ ꯇꯨꯝꯅꯤꯡꯈ꯭ꯔꯦ ꯁꯤꯉꯥꯡꯁꯦ
ꯍꯧꯖꯤꯛꯗꯤ ꯁꯣꯏꯈꯤꯕꯅꯤꯀꯣ ꯑꯩ
ꯌꯥꯔꯦ ꯑꯃꯨꯛ ꯑꯃꯨꯛꯀ ꯇꯨꯝꯅꯤꯡꯗꯦ ꯍꯥꯏꯔꯒ ꯅꯁꯥ ꯁꯣꯛꯍꯟꯅꯤꯡꯉꯥꯏ ꯇꯧꯒꯅꯨ
ꯍ ꯀꯕꯨꯅꯦ
ꯑ
ꯑꯗꯨꯨꯅ ꯊꯕꯛ ꯆꯠꯂꯗꯤ ꯊꯕꯛ ꯇꯧꯕ ꯆꯠꯂꯗꯤ ꯀꯩꯀꯩꯅꯣ ꯆꯥꯅꯕꯒꯤ ꯑꯗꯨꯝ ꯄꯨꯔꯒ ꯆꯠꯂꯣ ꯀꯦꯁꯇ꯭ꯔꯤꯛꯇꯣ ꯌꯥꯝ ꯀꯩꯅꯣ ꯐꯠꯇꯕꯅꯤꯀꯣ ꯑꯗꯨ ꯎ ꯆꯥꯛ ꯂꯥꯝꯃꯒ ꯊꯕꯛ ꯇꯧꯕ ꯑꯗꯨꯒꯨꯝꯕ ꯇꯧꯕꯗꯣ
ꯎꯝ ꯑꯗꯨ
ꯄꯨꯇ꯭ꯔꯁꯨ
ꯆꯥꯅꯕꯗꯤ ꯄꯨꯏꯗ ꯆꯄꯣꯠꯀꯨꯝꯕꯀꯣ
ꯑꯆꯥꯄꯣꯠꯅ ꯄꯨꯛ ꯊꯔꯣ
ꯍꯩ ꯃꯍꯤꯒꯨꯝꯕ ꯀꯥꯏꯗꯅ ꯑꯗꯨ ꯑꯗꯨꯗ ꯆꯥꯔꯗꯤ
ꯏꯁ
ꯑꯩꯗꯤꯀꯣ ꯇꯥꯕ꯭ꯔꯥ
ꯎꯝ
ꯑꯩꯒꯤ ꯈꯣꯡ ꯏꯪꯉꯒ ꯆꯥꯛ ꯂꯥꯝꯃꯗꯤ ꯄꯨꯛ ꯅꯥꯕ ꯍꯧꯔꯅꯤ
ꯀꯩꯅꯣ ꯈꯣꯡꯎꯞ ꯈꯣꯡꯎꯞ ꯑꯁꯥꯡꯕ ꯂꯩꯕꯗꯣ
ꯎꯝ
ꯑꯗꯨꯗꯣ ꯍꯥꯞꯄ ꯌꯥꯗꯦ
ꯎꯝ ꯑꯗꯨ ꯍꯥꯞꯄꯒ ꯂꯩꯈꯣꯝ ꯃꯔꯛꯇ ꯆꯠꯄꯗꯣ ꯊꯥꯡꯕ ꯉꯝꯗꯦꯍꯦ
ꯑꯥ
ꯑꯗꯨꯒ ꯃꯅꯨꯡꯗ ꯅꯨꯡ ꯃꯆꯥꯒꯨꯝꯕ ꯆꯪꯕꯗꯣ
ꯎꯝ
ꯑꯗꯨꯗꯣ ꯑꯩꯒꯤ ꯈꯣꯟꯗ ꯑꯗꯨꯝ ꯆꯠꯄ ꯈꯨꯗꯤꯡ ꯈꯦꯠꯄꯗꯣ
ꯎꯝ
ꯑꯗꯨꯒꯤ ꯂꯣꯏ ꯅꯥꯔꯦ ꯑꯩꯒꯤ ꯈꯣꯡꯗꯣ
ꯎꯝ
ꯍꯌꯦꯡꯗꯒꯤꯗꯤ ꯍꯥꯞꯄꯔꯣꯏ
ꯎꯝꯝ
ꯑꯁ
ꯅꯪ ꯄꯨꯡ ꯀꯌꯥꯗ ꯇꯨꯝꯗꯣꯏꯅꯣ
ꯈꯪꯗꯦꯗ ꯍꯧꯖꯤꯛ ꯀꯩꯅꯣ
ꯁꯨꯝ ꯅꯪꯒꯤ ꯇꯨꯝꯕ ꯃꯇꯝꯗꯣ ꯈꯪꯅꯤꯡꯕ
ꯏꯁꯁ ꯉꯁꯤ ꯕꯣꯜ ꯂꯩꯕ꯭ꯔꯣ ꯅꯣꯏꯒꯤ
ꯂꯩꯇꯦꯍꯦ ꯉꯁꯤ ꯂꯩꯇꯦ ꯍꯌꯦꯡꯁꯨ ꯂꯩꯇꯦ ꯌꯨꯝꯁꯥ ꯀꯩꯁꯥꯗ ꯂꯩꯌꯦ
ꯍꯝꯝ
ꯌꯨꯝꯁ ꯀꯩꯁꯗ ꯂꯩꯌꯦ
ꯑꯣ
ꯅꯪ -ꯅꯪꯗꯤ ꯌꯦꯡꯅꯤꯡꯗꯦ ꯍꯥꯏ
ꯍꯥ ꯌꯦꯡꯅꯤꯡꯗꯦ ꯑꯩꯗꯤ ꯌꯦꯡꯅꯤꯡꯗꯦ
ꯑꯗꯨꯀꯣ ꯅꯣꯏ ꯃꯅꯥꯛꯇ ꯃꯦꯂꯥ ꯇꯧꯋꯤꯗꯅ ꯑꯗꯨꯗ ꯂꯥꯛꯀꯦ ꯌꯥꯕ꯭ꯔꯥ
ꯀꯩꯗꯧꯗꯣꯏꯕꯣ
ꯑ ꯍꯩꯃ ꯇꯞꯅ ꯉꯥꯡꯉꯁꯨ ꯌꯥꯏꯑꯦ
ꯀꯩꯗꯧꯗꯣꯏꯕ
ꯑꯉꯛꯄꯅꯤ ꯍ
ꯀꯩꯒꯤꯗ ꯍꯥꯏꯗ
ꯎꯝ ꯑꯗꯨ ꯂꯥꯛꯄ ꯌꯥꯏꯅ ꯂꯥꯛꯀꯅꯣ ꯍꯥꯏꯗꯤ ꯂꯥꯛꯀꯅꯣ ꯍꯥꯏꯌꯣ ꯀꯩꯗꯧꯗꯣꯏꯕ
ꯑꯦ ꯂꯥꯟꯅꯤꯡꯉꯗꯤ ꯅꯥꯊꯟꯗ ꯂꯥꯛꯑꯒ ꯌꯦꯡꯉꯣ ꯀꯩꯅꯣ ꯑꯩꯉꯣꯟꯗ ꯍꯪꯑꯕꯗꯨ ꯀꯩꯒꯤꯅꯣ ꯇꯥꯕ꯭ꯔꯣ
ꯎꯝ
ꯗꯨ ꯂꯥꯛꯅꯤꯡꯉꯥꯗꯤ ꯂꯥꯛꯑ -ꯂꯥꯛꯑꯒ ꯌꯦꯡꯉꯣ ꯍꯥꯏꯕꯅꯤꯗ ꯑꯩꯕꯨ ꯀꯩꯅꯣ ꯍꯪꯗ꯭ꯔꯁꯨ
ꯅꯪ ꯑꯗꯨꯃꯥꯏ ꯍꯥꯏꯅꯨꯕ
ꯀꯩꯒꯤ
ꯅꯨꯡꯉꯥꯏꯇꯦꯗꯅ ꯑꯗꯨ
ꯀꯃꯥꯏ ꯅꯨꯡꯉꯥꯏꯇꯦ ꯍꯥꯏꯕꯗꯤ ꯅꯪ ꯂꯥꯛꯅꯤꯡꯉꯗꯤ ꯂꯥꯛꯑꯒ ꯌꯦꯡꯉꯣ ꯍꯥꯏꯕꯗꯨ ꯅꯨꯡꯉꯥꯏꯇꯦ ꯍꯥꯏꯕ꯭ꯔꯣ
ꯍꯝꯍꯝ ꯍꯣꯏꯅꯦ ꯅꯪꯅꯕꯨ -ꯅꯪꯅꯕꯨ ꯌꯦꯡꯃꯤꯟꯅꯅꯤꯡꯗꯦ ꯍꯥꯏꯗꯤ ꯀꯥꯏꯗꯦꯗ
ꯑꯣ ꯌꯦꯡꯃꯤꯟꯅꯁꯦ ꯍꯥꯏꯕ꯭ꯔꯣ
ꯈꯪꯗꯕ ꯃꯑꯣꯡ ꯑꯃꯨꯛ ꯇꯧꯔꯤꯗꯨ ꯌꯦꯡꯉꯨꯅꯦ
ꯅꯥ- ꯂꯥꯛꯀꯦ ꯍꯥꯏꯕ ꯅꯪꯁꯨ ꯂꯥꯛꯑꯣ ꯑꯗꯨꯒꯨꯝꯕ ꯋꯥꯗꯣ ꯍꯥꯏꯔꯛꯇꯦꯕ ꯌꯦꯡꯕ ꯂꯥꯛꯀꯦ ꯍꯥꯏꯔ-
ꯑꯗꯨ -ꯑꯗꯨꯃꯥꯏꯅ ꯍꯥꯏꯔꯁꯨ ꯅꯪ ꯑꯃꯨꯛ ꯌꯥꯔꯣꯏ ꯈꯪꯉꯦ ꯅꯪꯒꯤ ꯅꯑꯣꯡ-
ꯎꯝ ꯂꯩꯊꯣꯛ -ꯂꯩꯁꯤꯟ ꯂꯩꯊꯣꯛ -ꯂꯩꯁꯤꯟ ꯇꯧꯕꯗꯤ ꯌꯥꯝ ꯍꯩꯕ
ꯑꯁ ꯇꯤꯛꯀꯦꯠꯒꯤ ꯃꯃꯜꯗꯣ ꯌꯥꯝ ꯇꯥꯡꯉꯦ ꯂꯥꯛꯀꯅꯣ ꯄꯩꯁꯥ ꯇꯤꯡꯅꯕꯅꯤ
ꯂꯥꯛꯄꯨ ꯂꯥꯛꯑꯗꯤ ꯅꯪ ꯊꯣꯛꯀꯦꯔꯣ
ꯑꯩꯗꯤ ꯊꯣꯛꯑꯣꯏ ꯑꯩ ꯌꯦꯡꯅꯤꯡꯗ꯭ꯔꯦ
ꯑꯗꯨꯅꯦꯕ ꯇꯨ
ꯃꯤꯌ - ꯃꯤꯅ ꯍꯥꯏꯕꯁꯨ ꯅꯪ ꯁꯨꯞ ꯌꯥ ꯌꯥꯗꯦꯕ
ꯑꯩꯒꯤ ꯌꯥꯔꯒ ꯂꯩꯕꯗꯣ
ꯑꯩꯅ ꯍꯥꯏꯕ ꯌꯥꯅꯤꯡꯗꯕ꯭ꯔꯕ
ꯍꯝ
ꯑꯗꯨ ꯑꯣꯏꯔꯗꯤ ꯅꯣꯡꯃ ꯀꯩꯅꯣꯝꯇ ꯄꯨꯕꯤꯒꯦ
ꯀꯩ ꯍꯥꯏꯒ
ꯅꯣꯡꯃ ꯀꯩꯅꯣꯝꯃ ꯃ ꯃꯐꯝ ꯑꯃꯗ ꯄꯨꯕꯤꯈꯤꯕ
ꯀꯥꯏꯗꯅꯣ
ꯍꯥꯏꯕꯤꯈꯤꯕ ꯍꯧꯖꯤꯗꯤ
ꯑꯦꯁ ꯑ ꯅꯪꯅ ꯄꯨꯕ ꯃꯐꯝꯗ ꯀꯤꯒꯦ ꯑꯩꯗꯤ ꯆꯠꯅꯕ
ꯑꯩ ꯃꯤ ꯌꯥꯝ ꯐꯠꯇꯕ ꯃꯥꯟꯕ꯭ꯔꯥ
ꯀꯩꯅꯣ ꯃꯐꯝꯗꯣ ꯍꯥꯏ ꯀꯩ ꯍꯥꯏꯁꯤꯔꯥ ꯌꯥꯝ ꯊꯤꯕ ꯃꯐꯝꯗ ꯊꯤꯟꯕꯤꯒꯗꯧ ꯃꯥꯜꯂꯦꯕꯣ
ꯍꯩꯍꯥ ꯃꯤ ꯃꯁꯥꯛ ꯊꯤꯕꯁ- ꯆꯤꯡꯖꯤꯔꯣ ꯃꯤꯅ ꯌꯦꯡꯕꯗ ꯕꯦꯠ ꯃꯥꯟꯕꯒꯤꯔ ꯈꯪꯗꯦ ꯂꯣꯏ ꯀꯤꯅꯩꯅꯦ
ꯀꯅꯥ
ꯂꯣꯏꯅꯃꯛ ꯃꯁꯛ ꯊꯤꯕꯁꯤꯡꯕꯨꯗꯨ ꯑꯗꯨꯝ ꯌꯦꯡꯉꯀꯥꯟꯗ ꯃꯁꯤ ꯅꯨꯄꯥꯁꯦ ꯌꯥꯝ ꯐꯠꯇ ꯃꯥꯜꯂꯦ ꯍꯥꯏꯅ ꯎꯕꯤꯌꯦꯕ
ꯑꯣ ꯑꯩ -ꯑꯩꯁꯨꯔꯣ
ꯑꯗꯨꯒꯤꯅꯦ ꯅꯪꯁꯨ ꯑꯩꯕꯨ ꯑꯩꯅ ꯄꯨꯕꯤꯕ ꯃꯐꯝꯗ ꯆꯠꯅꯤꯡꯉꯥꯏ ꯀꯤꯌꯦ ꯍꯥꯏꯔꯤꯗꯣ
ꯀꯤ ꯍꯥꯢꯕꯅꯠꯇꯦ ꯀꯣ ꯃꯐꯝꯗꯣ ꯐꯖꯒꯗꯧ ꯃꯥꯟꯗꯦ ꯍꯥꯏꯕꯅꯤꯅ
ꯑ
ꯃꯐꯝꯗꯨ ꯅꯪ ꯍꯥꯏꯁꯨ ꯍꯥꯏꯔꯛꯇꯦꯅ
ꯎ ꯑꯣ ꯎ
ꯑꯗꯨꯅ ꯃꯐꯝꯗꯣ ꯍꯥꯏꯔꯛꯑꯣꯅ ꯑꯗꯨ ꯑꯣꯏꯔꯗꯤ ꯀꯩꯅꯣ ꯍꯥꯏꯁꯨ ꯑꯣ ꯑꯩꯅ ꯆꯠꯅꯤꯡꯕ ꯃꯐꯝꯗꯣ ꯑꯗꯨ ꯍꯥꯏꯔꯛꯄꯤꯒꯦꯅ ꯈꯪꯅꯤꯡꯉꯗꯤ ꯍꯥꯏꯕꯅꯤꯀꯣ ꯈꯪꯅꯤꯡꯗ꯭ꯔꯗꯤ ꯊꯣꯛꯑꯣ
ꯍꯥꯏꯃ ꯃꯊ ꯃꯊꯟꯗ ꯉꯥꯡꯉ
ꯅꯪꯅ ꯈꯨꯝꯕꯤꯗꯕꯒꯤ
ꯏꯁ ꯑꯩ ꯈꯝꯕꯒꯤ ꯃꯇꯝꯁꯨ ꯄꯤꯗꯔꯒ
ꯏꯁ ꯇꯨꯃꯤꯅ ꯂꯩꯔꯅꯅ
ꯂ
ꯆꯤꯖꯤꯛꯁꯨ ꯃꯇꯝ ꯄꯤꯔꯒ ꯊꯦꯡꯅꯅ ꯈꯨꯝꯂꯛꯏ
ꯑꯉꯛꯄꯅꯦ ꯑꯉꯛꯄꯅꯦ ꯅꯪꯁꯤꯗꯤ
ꯨ ꯉꯔꯒꯂꯦ ꯌꯣ
ꯇꯌꯨꯛꯇ
ꯅꯪꯁꯤ ꯑꯦꯗꯚꯥꯟꯇꯦꯖ ꯂꯧꯕꯁꯤ ꯌꯥꯝ ꯍꯩꯌꯦꯕ
ꯍꯩꯗꯦꯗ ꯀꯥꯏꯗ ꯄꯨꯕꯤꯒꯦ ꯍꯥꯏꯕ꯭ꯔꯣ ꯑ ꯍꯥꯏꯔꯛꯑꯣ
ꯃꯐꯝꯗꯣ ꯑꯩꯁꯨ ꯐꯖꯅ ꯈꯪꯗꯕ
ꯐꯖꯅ ꯈꯪ
ꯍꯣꯏ ꯀꯩꯅꯣꯗꯤ ꯈꯪꯉꯤꯕ ꯃꯃꯤꯡꯗꯤ ꯃꯃꯤꯡ ꯐꯖꯅ ꯈꯪꯗꯕꯀꯣ
ꯎꯝ
ꯑꯗꯨꯒꯤꯅꯤꯗ ꯑꯩ ꯊꯥꯗ ꯊꯥꯔꯛꯀꯦꯅꯦ